ꯇꯥꯕ꯭ꯔꯣ ꯀꯩꯗꯧꯔꯤꯅꯣ
ꯀꯔꯤꯁꯨ ꯇꯧꯗꯦ ꯑꯩꯈꯣꯏꯒꯤ ꯃꯤꯅꯤꯠꯇꯣ ꯌꯦꯡꯉꯨ ꯀꯔꯤꯅꯣ ꯑꯃ ꯊꯣꯛꯔꯒ ꯂꯩꯔꯦ
ꯑꯩꯉꯣꯟꯗꯗꯤ ꯀꯔꯤꯁꯨ ꯊꯣꯛꯇꯦ
ꯍꯥꯏꯗꯤ ꯇꯔꯀꯤꯡꯗꯗꯤ ꯑꯗꯨꯝ ꯊꫭꯛꯑꯦꯅꯥ
ꯎꯝ
ꯑꯗꯣ ꯑꯩꯒꯤ ꯍꯧꯖꯤꯛ ꯊꯣꯛꯄꯁꯦ ꯐꯥꯏꯚ ꯃꯤꯅꯤꯠ ꯑꯦꯟ ꯊ꯭ꯔꯤ ꯁꯦꯀꯦꯟ ꯊꯣꯛꯑꯦꯕ
ꯈꯟꯗꯦ ꯑꯗꯨꯝ ꯇꯨꯃꯤꯟꯅ ꯂꯩꯌꯣ ꯑꯗꯨꯒꯨꯝꯕ ꯋꯥꯗꯣ ꯍꯧꯖꯤꯛ ꯍꯥꯏꯒꯅꯨ ꯁꯤꯗꯥ
ꯍꯜꯂꫭ
ꯀꯔꯤ ꯌꯦꯟꯖꯥꯡ ꯆꯥꯕ꯭ꯔꯣ
ꯑꯜꯂꯨꯒ ꯄꯥꯂꯛ ꯆꯥꯌꯦ
ꯑꯁ ꯄꯠꯂꯥꯛ ꯃꯅꯝꯗꯣ ꯍꯥꯎꯕ꯭ꯔꯣ
ꯀꯥꯏꯗꯦꯅ ꯂꯕꯨꯛꯒꯤ ꯃꯅꯝ ꯅꯝꯔꯒ ꯁ꯭ꯄꯤꯅꯥꯆ ꯀ ꯃꯥꯥꯟꯅꯔꯦꯅꯥ
ꯎꯝ
ꯑꯗꯨꯗꯤ ꯀꯔꯤ
ꯑꯩꯗꯤ ꯆꯥꯅꯤꯡꯗꯦꯗ
ꯆꯥꯅꯤꯡꯗꯦ ꯍꯥꯏꯔꯁꯨ ꯑꯗꯨ ꯈꯛꯇꯅꯦ ꯃꯅꯥꯥ ꯆꯥꯔꯒ ꯆꯥꯕ ꯌꯥꯕ ꯁꯤꯗ ꯐꯪꯕ
ꯎꯝ ꯍꯌꯦꯡ ꯅꯪꯒꯤ ꯄꯥꯔꯁꯦꯜꯗꯣ ꯊꯥꯕꯤꯔꯒꯦ ꯑꯩ
ꯌꯥꯕ꯭ꯔꯥ
ꯄꯨꯡ ꯌꯥꯅꯤꯉꯥꯏ ꯃꯥꯜꯂꯦ ꯑꯗꯨ ꯄꯨꯡ ꯀꯌꯥꯗ ꯊꯥꯗꯣꯏꯅꯣ
ꯄꯨꯡ ꯃꯔꯤ ꯃꯉꯥꯗ
ꯃꯔꯤ ꯃꯉꯥ
ꯌꯥꯕ꯭ꯔꯥ
ꯍꯣꯏ ꯌꯥꯏꯗ
ꯌꯥꯗꯕ꯭ꯔꯥ
ꯇꯦꯛꯁꯀꯨꯝꯕ ꯊꯥꯔꯛꯑꯣ ꯑꯗꯨꯗꯤꯀꯣ ꯑꯩꯉꯣꯟꯗ
ꯅꯪ ꯍꯥ ꯉꯟꯅ ꯊꯥꯅꯤꯡꯕ꯭ꯔꯥ
ꯅꯠꯇꯦ ꯑꯩꯗꯤ ꯑꯌꯨꯛꯀꯨꯝꯕꯗ ꯅꯪ ꯆꯠꯇ꯭ꯔꯤꯀꯥꯟꯗ ꯊꯥꯕꯤꯌꯣꯔꯅ ꯈꯟꯕꯅꯦꯕ
ꯑꯁ ꯑꯗꯨꯗꯤ ꯅꯪꯅ ꯌꯥꯝ ꯆꯤꯜꯂꯝꯅꯦꯕ ꯑꯗꯣ ꯌꯥꯔꯦ
ꯑꯩꯗꯤ ꯍꯥꯟꯗꯛ ꯇꯤ ꯑꯌꯨꯛꯇ ꯉꯟ ꯉꯟꯅ ꯍꯧꯒꯠꯂꯒ ꯕ꯭ꯔꯦꯛꯐꯥꯁ ꯆꯥꯕ ꯍꯧꯗ꯭ꯔꯗꯤ ꯌꯥꯔꯔꯣꯏꯌꯦꯕ
ꯍꯣꯏ ꯑꯗꯨ ꯑꯣꯏꯔꯁꯨ ꯅꯪ ꯉꯟꯅ ꯅꯪ ꯍꯉꫭꯟꯅꯁꯨ ꯅꯪꯒꯤꯗꯤ ꯌꯥꯝ ꯆꯤꯟꯒꯅꯤ ꯑꯩ ꯈꯪꯉꯦ
ꯍꯣꯏ ꯑꯩ ꯊꯕꯛꯁꯨ ꯉꯁꯤ ꯀꯔꯤꯝꯇ ꯂꯣꯏꯁꯤꯟꯗꯦ ꯂꯣꯏꯁꯤꯟꯅꯤꯡꯉꯥꯏ ꯌꯥꯝ ꯂꯩ
ꯑꯗꯨꯗꯤ ꯏꯚꯅꯤꯡꯗ ꯈꯔ ꯂꯩꯔꯒ ꯑꯗꯨꯝ ꯊꯥꯔꯣ
ꯎꯝ ꯊꯔꯒꯦ ꯁꯨꯃꯥꯏꯅ
ꯍꯣꯏ ꯅꯣꯏꯒꯤꯔꯣꯝꯗꯗꯤ ꯋꯥꯏ ꯋꯥꯏ ꯌꯣꯟꯕ꯭ꯔꯣ
ꯍꯣꯏ ꯌꫭꯜꯂꯦꯗ
ꯑꯈꫭꯏꯗꯤ ꯐꯪꯗꯦ ꯑꯌꫭ ꯌꫭ ꯑꯩ ꯁꯤꯡꯖꯨ ꯆꯥꯅꯤꯡꯕꯅ
ꯍꯣꯁꯇꯦꯜ ꯃꯅꯥꯛꯇꯗꯤ ꯌꯣꯟꯗꯦ ꯑ ꯑꯥ ꯃꯄꯥꯟ ꯈꯔ ꯊꯣꯛꯑꯒ ꯀꯣ ꯑꯩꯈꯣꯏꯅ ꯕꯖꯥꯔ ꯆꯠ ꯆꯠꯅꯦ ꯍꯥꯏꯕꯗꯣ ꯑꯗꯨ ꯃꯐꯝꯗ ꯆꯠꯂ
ꯅꯛꯄ꯭ꯔꫭ
ꯅꯥꯥꯛꯇꯦ ꯈꯔ ꯂꯥꯞꯄꯦ
ꯀꯦ ꯃꯐꯝꯗ ꯑꯗꯨꯔ
ꯀꯦ ꯌꯥꯎꯗ꯭ꯔꯤꯀꯥꯟꯗ ꯈꯔ ꯕꯖꯥꯔ ꯑꯃ ꯈꯔ ꯅꯛꯄꯗ ꯂꯩꯑꯦꯕ
ꯑꯁ ꯌꯥꯝ ꯐꯔꯦꯅ
ꯎꯝ ꯅꯣꯏ ꯅꯣꯏꯁꯨ ꯁꯨꯃꯥꯏꯅ ꯂꯩꯔꯝꯅꯤ ꯍꯣꯁꯇꯦꯜ ꯂꯩꯕ ꯃꯇꯝꯗꯤ
ꯑ ꯈꯥꯏ ꯍꯣꯏ ꯑꯁ ꯑꯈꯣꯏ ꯑꯗꯨꯔꯣꯝꯗꯗꯤ ꯈꯪ ꯂꯩꯇꯦꯕ
ꯑꯗꯨ ꯕ꯭ꯂꯤꯡ ꯏꯠꯇ ꯑꯣꯏꯅ ꯀꯛꯈ꯭ꯔꯣꯅ
ꯑꫭ ꯕ꯭ꯂꯤꯡ ꯏꯟꯗꯁꯨ ꯂꯩꯗꯤ ꯂꯩꯗ ꯃꯥꯜꯂꯦ ꯀꯣ
ꯎꯝ ꯂꯥꯛꯏꯕꯅꯦ ꯑꯩꯠꯇꯤ ꯔꯨꯄꯤꯁꯇꯤ ꯄꯤꯕꯅꯦ ꯈꯔꯗꯤ ꯇꯥꯡꯅꯤ ꯇꯥꯡꯕꯅꯦ ꯁꯤꯛꯁ ꯄꯦꯀꯦꯠꯁ ꯑꯦ ꯁꯤꯛꯁ ꯄꯤꯁ ꯍꯥꯏꯕ
ꯑꯩꯗꯣ ꯁꯤꯡꯖꯨ ꯆꯥꯅꯤꯡꯕꯅꯥ ꯂꯣꯏꯔꯦꯀꯣ ꯑꯩ ꯈꯪꯗꯦ ꯅꯨꯉꯥꯏ ꯏꯁꯥ ꯅꯨꯡꯉꯥꯏꯇꯕꯒꯤꯔ
ꯁꯤꯡꯖꯨ ꯆꯥ ꯃꯤꯅꯩ ꯍꯧꯖꯤꯛ ꯑꯍꯣꯏ ꯋꯥꯏ ꯋꯥꯏ ꯂꯥꯏꯔꯗꯤ ꯆꯞ ꯆꯥꯔꯅꯤ ꯅꯣꯏꯗꯣ ꯁꯤꯗ ꯍꯧꯖꯤꯛ ꯃꯣꯔꯣꯛ ꯐ꯭ꯔꯦꯁꯀ ꯇꯨꯅꯤꯡꯀꯣꯛ ꯊꯥꯕꯤꯔꯗꯤꯀꯣ
ꯍꯣꯏ ꯅꯣꯏ ꯋꯥꯏ ꯋꯥꯏ ꯂꯩꯔꯝꯕꯒꯨꯝꯕ ꯂꯩꯇꯕ꯭ꯔꯥ
ꯑꯩꯒꯤ ꯂꯩꯇꯕꯒꯤ ꯑꯩ ꯍꯩꯅꯤꯡꯗꯦꯕ
ꯑꯣ ꯃꯣꯏꯗꯣ ꯑꯩ ꯄꯩꯁꯥ ꯄꯤꯒꯦꯅ ꯌꯥꯗꯕ꯭ꯔꯣ ꯑꯗꯨꯗꯤ
ꯍꯥꯏꯅꯤꯡꯗꯦ ꯍꯥꯏꯅꯤꯡꯗꯦ ꯑꯩ ꯉꯁꯤꯁꯨ ꯉꯁꯤꯁꯨ ꯑꯩꯒꯤ ꯏꯄꯣꯠ ꯃꯣꯏꯗꯣ ꯂꯥꯎꯕ ꯂꯥꯛꯑꯒꯅꯦ ꯍꯟꯅ ꯆꯠꯄꯅꯦ ꯈꯪꯕ꯭ꯔꯥ ꯑꯩ ꯏꯟꯇ꯭ꯔꯤ ꯇꯧꯔꯝꯗꯥꯏꯗ ꯍꯟꯅ ꯆꯠꯂꯝꯃꯒꯦ ꯁꯤꯗ ꯂꯩꯔꯝꯒꯦꯒ ꯇꯧꯔꯒ ꯀꯣ
ꯎꯝ
ꯑꯩꯗꯣ ꯁꯨꯃꯥꯏ ꯇꯧꯕꯒꯤ ꯋꯥ ꯉꯥꯡꯅꯤꯡꯗꯦꯕ
ꯑꯇꯣꯞꯄꯁꯤꯡꯗꯤ ꯑꯗꯨꯝ ꯂꯣꯏ ꯑꯗꯨ ꯑꯅꯤꯗ ꯑꯣꯏ
ꯑꯁꯤꯗ ꯔꯨꯝ ꯑꯅꯤ ꯑꯍꯨꯝ ꯈꯛꯇꯅꯦ ꯂꯩꯕ ꯃꯤ ꯂꯩꯕ
ꯑꯌꯥꯝꯕ ꯌꯨꯝ ꯆꯠꯅꯈ꯭ꯔꯦ ꯑꯗꯨ ꯑꯩꯒꯤ ꯑꯩꯈꯣꯏꯒꯤ ꯂꯣꯟ ꯃꯟꯅꯕ ꯏꯃꯥꯟꯅꯕꯤ ꯑꯃꯗꯣ ꯂꯩꯔꯝꯃꯗꯤ ꯃꯥꯒꯤ ꯑꯣꯏꯔꯗꯤ ꯍꯪꯕꯤꯕ ꯌꯥꯕ
ꯎꯝ
ꯑꯗꯨ ꯃꯥꯁꯨ ꯍꯟꯗꯛꯇꯤ ꯌꯨꯝꯗ ꯂꯩꯕꯅꯤꯅ ꯂꯩꯇꯦꯕ
ꯎꯄꯥꯏ ꯂꯩꯇ꯭ꯔ ꯑꯗꯨꯗꯤ ꯂꯩꯗꯤ ꯂꯩꯔꯝꯗꯧ ꯃꯟꯕꯔꯥ ꯂꯩꯔꯝꯗꯧꯔ ꯂꯩꯔꯝꯗꯧ ꯃꯟꯕꯔꯥ
ꯀꯅꯥꯗꯥ
ꯃꯣꯏ ꯃꯤꯕꯨ ꯍꯥꯏꯕꯅꯦ
ꯃꯣꯏ ꯑꯅꯤꯗ ꯃꯣꯏ ꯑꯍꯨꯝ ꯄꯨꯟꯕꯒꯤ ꯑꯩꯈꯣꯏꯒꯤ ꯔꯨꯝꯗ ꯅꯨꯄꯤ ꯑꯃꯁꯨ ꯍꯟꯗꯛ ꯆꯥꯛ ꯆꯥꯕ ꯃꯤ ꯑꯃ ꯂꯩꯌꯦꯕ ꯅꯨꯄꯤ ꯑꯃ ꯑꯗꯨ ꯅꯨꯄꯤꯁꯨ ꯆꯥꯛ ꯆꯥꯕꯒꯤ ꯃꯣꯏ ꯑꯍꯨꯝꯁꯦ ꯂꯩꯃꯤꯟꯅꯒ ꯆꯥꯕ ꯃꯥꯂꯦꯕ
ꯑ
ꯑꯗꯨꯒꯤ ꯑꯍꯨꯝꯒꯤ ꯄꯨꯟꯕꯗꯣ ꯑꯩ ꯇꯜꯂꯦꯕ ꯍꯥꯏꯅꯤꯡꯉꯥꯏ
ꯑꯗꯨ ꯅꯪꯗꯤ ꯃꯣꯏꯒ ꯄꯨꯜꯂꯒ ꯆꯥꯗ꯭ꯔꯣ
ꯆꯥꯏꯌꯦꯕ
ꯎꯝ
ꯑꯗꯨ ꯑꯣꯏꯔꯁꯨ ꯑꯩ ꯍꯥꯏꯅꯤꯡꯉꯥꯏ ꯇꯜꯂꯦꯕ ꯍꯟꯗꯛꯁꯦ
ꯐꯔꯦꯅꯦ
ꯑꯗꯨꯕꯨꯅꯤꯅ ꯏꯠꯇ ꯑꯣꯏꯅ ꯀꯛꯈ꯭ꯔꯣ ꯅꯣꯏ ꯄꯣꯠꯆ ꯆꯩꯒꯨꯝꯕ ꯀꯛꯅꯤꯡꯉꯥꯏꯗ ꯌꯦꯡꯒꯒ
ꯍꯌꯦꯡ ꯎꯕꯔꯗ ꯊꯥꯅꯤꯉꯥꯏꯗꯣ ꯈꯔꯗꯤ ꯄꯩꯁꯥ ꯆꯠꯀꯦꯔꯥ ꯈꯪꯗꯦꯀꯣ ꯁꯤ ꯑꯈꯣꯏꯒꯤ ꯃꯅꯥꯛꯇ ꯂꯝꯕꯤꯗ ꯇꯣꯜ ꯇꯦꯛꯁ ꯐꯤꯅ ꯌꯥꯝ ꯌꯥꯝꯗꯤ ꯂꯧꯎꯕꯅꯦꯕ ꯃꯣꯏ
ꯎꯝ ꯑꯗꯨꯇꯅꯇꯁꯨ ꯑꯗꯨ ꯃꯁꯥꯅ ꯑꯗꯨꯝ ꯈꯔ ꯇꯥꯎꯔꯒ ꯂꯥꯛꯇꯧ ꯃꯥꯂꯩ
ꯎꯝ ꯍꯌꯦ ꯉꯁꯤꯗꯣ ꯀꯦ ꯃꯐꯝꯗ ꯅꯣꯏꯗꯣ ꯅꯦꯞꯄꯔꯝꯃꯗꯤ
ꯎꯝ
ꯆꯞꯇꯤ ꯆꯥꯒꯗ꯭ꯕꯅꯦ ꯑꯈꯣꯏꯗꯣ ꯄꯨꯡ ꯁꯦꯚꯦꯟ ꯇꯥꯗ꯭ꯔꯤꯀꯥꯟꯗ ꯑ ꯑꯁꯤ ꯑꯗꯨ ꯌꯥꯝ ꯅꯣꯡ ꯃꯥꯡꯗ꯭ꯔꯤꯌꯦꯅ ꯃꯥꯃꯕ ꯍꯧꯗ꯭ꯔꯤꯌꯦꯅ
ꯄꯨꯡꯁꯨ ꯍꯜꯂꯛꯄ ꯀꯥꯟꯗꯗꯤ ꯃꯝꯕꯔꯤꯅ ꯑꯗꯨꯝ ꯐꯔꯛ ꯇꯥꯔꯅꯤꯕ
ꯎꯝ
ꯑꯩꯅ ꯈꯔ ꯏꯁꯥ ꯐꯔꯗꯤ ꯐꯌꯦꯕ
ꯎꯝ
ꯇꯩ ꯕꯥ
ꯍꯣꯏꯗ ꯅꯥꯕꯅꯤꯅ ꯎꯄꯥꯏ ꯂꯩꯇ꯭ꯔꯦ ꯃꯤꯉꯣꯟꯗ ꯁꯨꯃꯥꯏꯅ ꯍꯥꯏꯕꯁꯨ ꯅꯨꯡꯉꯥꯏꯇꯦꯅꯀꯣ
ꯑꯣ ꯃꯣꯏꯅꯤꯗꯁꯨ ꯍꯥꯏꯗꯤ ꯍꯥꯏꯔꯝꯕꯅꯦ ꯑꯩꯅ ꯇꯜꯂꯦꯅ ꯍꯥꯏꯕ ꯑꯩ ꯀꯔꯤ ꯍꯥꯏꯔꯅꯤ ꯍꯥꯏꯔ ꯇꯣꯛꯈꯔꯦꯒ
ꯑꯧ ꯏꯁ ꯈꯪꯗ꯭ꯔꯦꯗ ꯃꯤꯅ ꯕꯨ ꯇꯟꯗꯤ ꯑꯈꯣꯏꯁꯨ ꯀꯔꯤ ꯍꯥꯏꯗꯣꯏꯅꯣ
ꯎꯝ ꯂꯥꯛꯇ꯭ꯔꯤ
ꯍꯥꯎꯖꯤꯛꯇꯤ ꯈ꯭ꯔ ꯐꯥꯔꯕ꯭ꯔꯣ ꯅꯁꯥ
ꯐꯗꯤ ꯐꯔꯦ ꯑꯗꯨꯑꯣꯏꯔꯁꯨ ꯑꯗꯨꯝ ꯑꯩꯒꯤ ꯇꯨꯝ ꯑꯣꯅꯤꯡꯕꯒꯨꯝꯕ ꯐꯥꯎꯕꯗꯤ ꯈꯔ ꯂꯩꯌꯦꯗ
ꯑꯣ ꯍꯌꯦꯡ ꯗ꯭ꯌꯨꯇꯤ ꯆꯠꯀꯦꯔꯥꯗꯣ
ꯍꯌꯦꯡꯗꯨ ꯇꯥꯌꯦ ꯍꯧꯒꯠꯇꯕ ꯆꯠꯇ꯭ꯔꯁꯨ ꯅꯨꯡꯉꯥꯏꯇꯕ ꯑꯦ ꯑꯗꯨꯒꯤ ꯃꯥ ꯈꯛꯇ ꯆꯠꯄꯅꯤꯅꯀꯣ
ꯉꯁꯤꯗꯣ ꯇꯨꯝ ꯅꯥꯔꯒ ꯇꯨꯝꯔꯒ ꯂꯩꯔꯕ꯭ꯔ ꯅꯪ
ꯎꯝ ꯅꯥꯔꯒ ꯉꯝ ꯑꯗꯨꯒ ꯅꯩ ꯁꯤꯉꯦ ꯇꯧꯔꯦ ꯑꯗꯨꯒ ꯂꯦꯡꯗ꯭ꯋꯥꯏꯗ ꯑꯩ ꯈꯔ ꯃꯁꯥꯁ ꯇꯧꯕꯤꯕ
ꯎꯝ
ꯁꯝꯗꯣ ꯀꯣꯏꯕ ꯉꯝꯕ ꯇꯧꯔꯗꯤ ꯈꯔ ꯐꯔꯛꯄꯅꯤ
ꯁꯨꯡꯗꯤ ꯅꯨꯡꯉꯥꯏꯇ꯭ꯕꯅꯦ
ꯑ ꯑꯦ
ꯒ꯭ꯌꯥꯟ ꯇꯥꯗ꯭ꯔꯦꯗ ꯅꯥꯒꯅꯨ ꯍꯣꯁꯄꯤꯇꯥꯜ ꯆꯠꯄ ꯃꯇꯝꯗꯗꯤ ꯍꯛꯆꯥꯡ ꯐꯥꯅꯤꯡꯉꯥꯏ ꯀꯔꯤ ꯀꯔꯤꯅꯣ ꯐꯖ ꯐꯖꯅꯁꯨ ꯆꯥꯔꯒ ꯂꯩꯌꯨꯍꯦ ꯅꯠꯇ꯭ꯔꯗꯤ ꯌꯥꯔꯔꯣꯏ ꯇꯥꯕ꯭‍ꯔꯣ ꯍꯜꯂꯣ ꯍꯜꯂꯣ ꯍꯜꯂꯣ ꯍꯜꯂꯣ